ꯇꯥꯕ꯭ꯔꯣ
ꯇꯥꯏ ꯍꯣꯏ
ꯀꯌꯥꯝ ꯀꯨꯏꯔꯒꯦ ꯍꯧꯒꯠꯄ
ꯍꯧꯖꯤꯛ ꯈꯛꯇ ꯉꯥꯏꯔꯤꯗ
ꯑꯣ
ꯍꯦꯛ ꯍꯧꯒꯠꯄꯒ ꯆꯥꯡ ꯆꯥꯛ ꯊꯥꯡꯗꯣꯛꯑ ꯊꯝꯃꯦ ꯊꯥꯡꯒꯠꯂꯦ ꯑꯗꯨꯒ ꯍꯧꯖꯤꯛꯅ ꯍꯋꯥꯏ ꯃꯪꯒꯟꯗꯣ
ꯍꯣꯏ
ꯀꯥꯝꯒꯦ ꯇꯧꯔꯤꯌꯦ
ꯑꯣ ꯍꯣꯏ ꯑ ꯇꯤꯡ ꯇꯤꯡꯗꯕ꯭ꯔꯕ ꯉꯔꯥꯡ
ꯍꯨꯝ
ꯉꯔꯥꯡ ꯇꯤꯡꯉꯝꯗꯕ꯭ꯔꯕ ꯍꯋꯥꯏ ꯃꯪꯒꯜꯗꯨꯕꯣ
ꯇꯤꯡꯉꯦ
ꯑꯣ ꯀꯥꯝꯃꯒ ꯐꯖꯒ ꯊꯣꯡꯉ ꯆꯥꯎ
ꯍꯣꯏ
ꯃꯥꯏ ꯃꯉꯜꯁꯨ ꯐꯖꯟ ꯀꯥꯝꯕ ꯊꯣꯡꯉꯅꯤ ꯍꯥꯎꯕꯉꯗ
ꯎꯝ
ꯑ ꯣ ꯀꯩ ꯊꯂꯛꯑꯒ ꯌꯦꯡꯕ ꯄꯣ ꯄꯣꯜ ꯑꯅꯤ ꯆꯜ ꯂꯩꯔꯝꯃꯤꯅꯦ
ꯌꯥꯝ ꯄꯪꯕ ꯃꯥꯜꯂꯦ ꯃꯣꯏꯗ ꯑꯃ ꯇꯤꯝ ꯑꯃꯗꯣ
ꯄꯪ ꯗꯥꯎ ꯂꯩꯏꯇꯕꯥꯏ ꯅꯤꯗ
ꯑꯣ
ꯕꯣꯜꯗꯣ ꯗꯣꯎꯅꯤꯅꯦ
ꯎꯝ
ꯗꯥꯎ ꯂꯩꯥꯏꯇꯕꯩ ꯑꯣꯏꯔꯝ
ꯌꯥꯝ ꯅꯨꯡꯉꯥꯏꯔꯝꯃꯔꯣꯏ ꯀꯣ
ꯍꯣꯏ
ꯍꯣꯔꯦꯟ ꯑꯃꯨꯛ ꯀꯅꯥ ꯉꯝꯗꯣꯏꯕ
ꯍꯣꯔꯦꯜꯗꯤ ꯈꯪꯗꯦꯗ ꯑꯗ ꯁꯞꯄꯣꯔꯠ ꯇꯧꯕꯁꯨ ꯑꯗꯨꯝ ꯗꯥꯎꯗꯤ ꯀꯟꯕ꯭ꯔꯥ ꯌꯥꯝ ꯀꯟꯅ ꯍꯩꯇ꯭ꯔꯁꯨ ꯗꯥꯎꯗꯤ ꯑꯗꯨꯝ ꯌꯥꯕꯅꯦ
ꯕꯅꯦ ꯗꯥꯎ ꯌꯥꯕ ꯂꯣꯏꯔꯝꯗꯥꯏꯗ ꯍꯦꯛ ꯇꯧꯕꯅꯦ ꯃꯣꯏ
ꯎꯝ
ꯍꯦꯟ ꯍꯧꯖꯤꯛꯂꯣ
ꯎꯝ ꯎꯝ ꯉꯁꯥꯏ ꯉꯁꯥꯏꯗꯣ ꯇꯨꯝꯅꯤꯡꯉꯔꯣ ꯍꯥꯏꯕ
ꯍꯧꯖꯤꯛꯔꯕ
ꯉꯁꯥꯏ ꯍꯥꯏꯔꯒ
ꯇꯗꯕꯅꯦ
ꯇꯥꯗꯕ꯭ꯔꯣ ꯇꯗ꯭ꯔꯣ
ꯍꯣꯏ ꯑꯩ ꯑꯩ ꯌꯥꯝ ꯇꯨꯝꯅꯤꯡꯉ ꯐꯣꯟ ꯌꯦꯡ ꯂꯩꯔꯝꯕꯅꯦ ꯅꯪ ꯐꯣꯟ ꯆꯞ ꯆꯥꯅ ꯇꯧꯔꯦ
ꯎꯝ ꯎꯝ
ꯑꯣꯏꯔꯤ ꯑꯣꯏꯔꯤ
ꯇꯨꯝꯅꯤꯡꯉꯝꯒꯅꯤ ꯍꯥꯏꯗꯅ ꯑꯩ ꯇꯧꯔꯛꯄꯅꯤꯍꯦ
ꯑꯗꯤ ꯀꯩꯅꯣ ꯇꯧꯔꯦ ꯁꯦ ꯂꯣꯏ ꯁꯤꯡꯒ꯭ꯔꯦ ꯑꯗ ꯈꯣꯡꯃꯨ ꯍꯥꯝꯅꯤꯡꯒꯂꯦ ꯍꯥ
ꯑꯦ ꯅꯪꯔꯣ
ꯃꯤꯠ ꯌꯥꯝ ꯁꯤ ꯍꯣꯏ ꯃꯤ ꯌꯥꯝ ꯁꯤꯡ ꯑꯦ ꯅꯦꯋꯥꯛ
ꯅꯪꯒꯤ ꯑꯩꯅ ꯉꯥꯡꯕꯗꯣ ꯅꯪ ꯇꯥꯗꯦꯕ ꯎꯝ ꯇꯥꯏꯌꯦꯕ
ꯍꯣꯏ ꯍꯣꯏ ꯌꯥꯝ ꯇꯨꯝꯅꯤꯡꯉꯤꯔ
ꯍꯧꯎꯔꯦ ꯑꯃꯨꯛ ꯅꯪꯉꯣꯟꯜꯗꯁꯦ ꯋꯥꯔꯤ ꯁꯥꯕ ꯁꯨꯡ ꯅꯨꯡ ꯅꯨꯉꯥꯏꯇꯦ
ꯀꯔꯤꯒꯤꯅ ꯈꯪꯗꯦꯅꯦ
ꯈꯪꯗꯦ ꯑꯩ ꯅꯪꯒ ꯋꯥꯔꯤ ꯁꯥꯔꯗꯤ ꯁꯥꯎꯅꯤꯡꯉꯦꯕ
ꯁꯥꯎꯅꯤꯡꯒꯅꯨ ꯁꯥꯎꯅꯤꯡꯒꯅꯨ
ꯅꯣꯡꯃꯗꯁꯨ ꯋꯥꯔꯤ ꯅꯤꯡꯊꯤꯖꯅ ꯁꯥꯕ ꯐꯪꯗꯦ
ꯑꯩꯉꯣꯟꯗꯒꯤ ꯑꯣꯔꯤꯖꯥꯠꯂ ꯅꯪꯉꯣꯗꯒꯤ ꯑꯣꯏꯔꯖꯥꯠꯂ
ꯀꯅꯥ ꯑꯗꯩꯔꯥ
ꯑꯧ ꯋꯥꯁꯨ
ꯑ ꯍꯨꯝ ꯍꯨꯝ
ꯋꯥꯁꯔꯨꯝ ꯆꯠꯇꯕ꯭ꯔꯣ
ꯆꯠꯇꯤꯌꯦ ꯆꯠꯇꯦ ꯆꯠ
ꯑꯣ ꯑꯩꯗꯤ ꯑꯃꯨꯛ ꯈꯣ
ꯈꯪꯗꯔꯦ ꯅꯪꯒꯤꯅꯔ ꯑꯩꯒꯤꯅꯔ ꯇꯥꯗꯦ ꯅꯪꯒꯤ
ꯅꯣꯁꯥ ꯐꯖꯅ ꯁꯥꯗꯧꯔꯦꯕ
ꯍꯣꯏ ꯂꯧ ꯂꯣꯏꯕꯤꯔꯕꯅꯤꯅ ꯅꯣꯡ ꯆꯨꯋꯦ ꯆꯨꯗꯦ ꯗꯔꯀꯥꯔ ꯇꯥꯗ꯭ꯔꯦ ꯑꯗꯨ ꯑꯣꯏꯔꯁꯨ ꯑ ꯇꯣꯞꯄꯒꯤꯗꯤ ꯂꯧ ꯂꯣꯏꯗ꯭ꯔꯤꯕꯁꯤꯡꯗꯤ ꯋꯥꯔꯝꯒꯅꯤ
ꯅꯨꯡꯁꯥ ꯁꯥꯕꯅ ꯁꯥꯟꯅ ꯀꯩꯅꯣ ꯇꯧꯗ꯭ꯔꯣ ꯅꯨꯡꯁꯥ ꯁꯥꯕꯅ ꯑꯗ ꯅꯣꯡ ꯃꯪꯕꯅ ꯐꯔꯣꯏꯗ꯭ꯔꯣ
ꯃꯪꯕ ꯑꯁ ꯌꯨꯝꯗꯣ ꯂꯩꯕ ꯉꯥ ꯌꯥꯗ꯭ꯔꯦ ꯅꯣꯡ ꯆꯨꯃꯟꯕꯒꯤ
ꯎ ꯀꯩꯒꯤꯅꯣ ꯅꯨꯡꯁꯥ ꯁꯥꯔꯁꯨ ꯁꯥꯅꯤꯅꯦ ꯍꯣꯔꯦꯟ
ꯈꯪꯗꯦ ꯅꯣꯡꯃꯨꯛ ꯆꯨꯒꯅꯤꯗ ꯅꯣꯡ ꯂꯩꯑꯦ ꯍꯥꯏꯕꯅꯦ ꯍꯟꯗꯛ
ꯈꯪꯗꯦꯗ ꯅꯣꯡ ꯈꯨꯗꯛ ꯈꯨꯗꯛꯇ ꯑꯗꯨꯝ ꯆꯨꯔꯒ ꯂꯥꯛꯑꯒ ꯈꯨꯗꯛꯇ ꯆꯨꯏꯗꯗꯤ
ꯎꯝ ꯈꯪꯗꯦ
ꯉꯔꯥꯡ ꯒꯥꯥꯏꯗꯤ ꯑꯌꯨꯛꯇ ꯅꯨꯡꯁꯥ
ꯎꯝ ꯍꯣꯏ ꯁꯥꯌꯦ ꯉꯔꯥꯡ ꯎꯝ ꯁꯥꯏꯌꯦ
ꯄꯨꯡ ꯀꯩꯅꯣꯗ ꯄꯨꯡ ꯇꯔꯥꯃꯥꯊꯣꯏ ꯑꯗꯨꯋꯥꯏꯗ ꯑꯃꯨꯛ ꯇꯥꯕ ꯍꯧꯔꯦ ꯑꯃꯨꯛ ꯐꯠꯂꯥꯎ ꯑꯃꯨꯛ ꯍꯥꯡꯈ꯭ꯔꯦ ꯑꯗꯣ ꯄꯨꯡ ꯃꯔꯤ ꯑꯗꯨꯋꯥꯏꯗ ꯑꯃꯨꯛ ꯇꯥ ꯇꯥꯏ
ꯈꯪꯗꯦ ꯀꯨꯝꯁꯤꯡꯁꯤ ꯅꯣꯡ ꯐꯖꯟ ꯆꯨꯗꯦꯕ
ꯎꯝ
ꯃꯇꯝꯅꯔꯥ ꯈꯪꯗ꯭ꯔꯦ
ꯅꯣꯡꯕꯨꯗꯤ ꯆꯨꯔꯛꯈꯤꯅꯤꯗ ꯑꯥꯒꯁ ꯖꯨꯖꯨ ꯊꯧꯖꯤ ꯖꯨꯂꯥꯏ ꯀꯣ ꯑꯥꯒꯁ ꯆꯨꯔꯛꯀꯅꯤꯗ ꯑꯗꯨ ꯑꯣꯏꯔꯁꯨ ꯃꯃꯥꯡꯗꯒꯤꯗꯤ ꯈꯔ ꯍꯟꯗ
ꯑꯥ ꯃꯃꯥꯡ ꯆꯍꯤꯗꯤ ꯐꯖꯟ ꯆꯨꯑꯦꯕ ꯅꯠꯇ꯭ꯔꯥ
ꯍꯣꯏ
ꯑꯗꯨ ꯃꯇꯝꯗꯤ ꯂꯧꯁꯨ ꯉꯟꯅ ꯂꯣꯏꯑꯦꯕ
ꯎꯝ
ꯍꯧꯖꯤꯛꯇꯤ ꯂꯧ ꯊꯦꯡꯈ꯭ꯔꯦꯕ ꯆꯤꯡꯗꯗꯤ ꯄꯟꯅ ꯐꯧ ꯄꯥꯝꯕꯤꯗꯣ ꯌꯥꯝ ꯁꯥꯡꯈ꯭ꯔꯦ ꯍꯥꯏꯌꯦ
ꯍꯣꯏ ꯁꯥꯉꯝꯃꯅꯤ ꯁꯪ ꯎꯝ ꯑꯦ ꯍꯟꯗꯥꯛ ꯌꯥꯝ ꯊꯦꯡꯅ ꯌꯥꯝ ꯊꯦꯡꯅ ꯂꯣꯏꯗꯧ ꯃꯥꯜꯂꯦꯀꯣ
ꯎꯝ
ꯅꯞ ꯃ ꯃꯃꯥꯡꯗ ꯅꯕꯦꯝꯕꯔ ꯑꯗꯨꯝ ꯂꯣꯏꯕ꯭ꯔꯣ
ꯑ ꯂꯣꯏꯌꯦ
ꯅꯕꯦꯝꯕꯔꯗꯔꯣ ꯃꯃꯥꯡꯗ ꯑꯩ ꯂꯥꯛꯄꯗꯕꯣ
ꯍꯣꯏ ꯅꯚꯦꯝꯕꯔ ꯂꯥꯁ ꯋꯤꯛ ꯇꯔꯥ ꯅꯠꯇ꯭ꯔꯒ
ꯑꯁ ꯑꯗꯨꯗꯤ ꯅꯕꯦꯝꯕꯔ ꯍꯟꯗꯛꯁꯤꯅ ꯑꯃꯨꯛ ꯈꯔ ꯍꯦꯟꯅ ꯊꯦꯡꯗꯣꯏꯅꯤꯅꯦ
ꯑꯗꯨꯅꯦ
ꯗꯤꯁꯦꯝꯕꯔꯗ ꯑꯣꯏꯅ ꯊ ꯂꯧ ꯈꯥꯎꯕ ꯍꯧꯅꯤꯀꯣ
ꯈꯪꯗꯦ ꯃꯇꯝ ꯌꯔꯗꯤ ꯑꯗꯨꯝ ꯃꯨꯟꯒꯅꯤꯗ
ꯍꯣꯏ ꯑꯗꯨꯕꯨ ꯑꯗꯨꯕꯨꯗꯤ ꯃꯨꯟꯅꯤꯗ ꯍꯧꯖꯤꯛ ꯑꯥꯒꯁ ꯁꯦꯞ ꯇꯦꯝꯕꯔꯗꯒꯤ ꯐꯧ ꯈꯔ ꯊꯣꯛꯄ ꯍꯧꯕ ꯃꯇꯝꯗꯣ
ꯎꯝ
ꯑꯣꯛꯇꯣꯕꯔ ꯍꯣꯏ ꯁꯥ ꯐꯖꯅ ꯁꯥꯔꯤ ꯑꯗꯨꯝ ꯃꯨꯜꯂꯅꯤꯗ
ꯎꯝ
ꯎꯝ ꯑꯁ ꯑꯁ ꯑꯁ ꯅꯨꯡꯉꯥꯏꯅ ꯑ
ꯅꯣꯏꯔꯣꯝꯗ ꯍꯥꯔ ꯍꯣꯡꯕ ꯃꯐꯝ ꯈꯪꯕ꯭ꯔꯣ
ꯍꯔ ꯔꯣ
ꯎꯝ
ꯑꯦ ꯑꯩꯈꯣꯏꯔꯣꯝꯗ ꯍꯥꯔ ꯀꯗꯥꯗ ꯀꯩꯅꯣꯗ ꯁ꯭ꯋꯥꯏꯗꯩ ꯍꯣꯡꯗꯣꯏꯅꯤ ꯀꯩꯅꯣ ꯑꯁꯤꯗꯒꯤ ꯂꯣꯏ ꯄꯨꯔꯛꯄꯗꯨꯕꯣ
ꯑꯗꯨ ꯑꯩꯅ ꯍꯥꯏꯕꯗꯤ ꯅꯣꯏꯔꯣꯝꯗ ꯍꯥꯏꯕꯅꯤ
ꯍꯣꯏꯅꯦ ꯑꯩꯈꯣꯏ ꯔꯣꯝꯗꯁꯨ ꯑꯁꯤꯗꯩ ꯄꯨꯔꯛꯄꯅꯦꯕ
ꯑꯩꯅ ꯍꯥꯏꯕꯗꯤ ꯅꯪ ꯍꯧꯖꯤꯛ ꯂꯩꯔꯤꯕ ꯃꯐꯝꯗꯣ
ꯀꯔꯤ
ꯅꯪ ꯍꯧꯖꯤꯛ ꯂꯩꯕ ꯃꯐꯝꯗꯣ
ꯑꯣ ꯍꯣ ꯍ ꯍꯣꯏ
ꯑꯗꯨꯗ ꯍꯥꯏꯔꯅꯤꯗ ꯅꯪ ꯌꯨꯝꯗ ꯍꯥꯏꯕ ꯅꯠꯇꯦꯗ
ꯀꯦꯖꯤ ꯀꯌꯥ ꯂꯧꯗꯣꯏꯅꯣ
ꯕꯦꯛ ꯑꯃ
ꯕꯦꯒ ꯑꯃ ꯂꯧꯕꯒꯤꯗꯤ ꯀꯩꯅꯣ ꯂꯧꯔꯣ ꯃꯈꯥꯔꯣꯝꯗ ꯑꯃ ꯌꯣꯟꯐꯝ ꯂꯩꯕꯅꯦ ꯀꯣꯟꯅ ꯍꯥꯏꯒꯦ ꯀꯣꯟꯅ ꯍꯥꯏꯕꯤꯔꯒꯦ ꯑꯩꯈꯣꯏꯁꯦ ꯍꯣꯏ ꯍꯦꯛ ꯂꯎꯕꯅꯤ
ꯎꯝ ꯍꯣꯜ ꯃꯃꯥꯟꯗ ꯂꯧꯕ꯭ꯔꯥ
ꯍꯣꯏ ꯑꯩ ꯍꯪꯕꯤꯒꯦ ꯃꯣꯏꯁꯨ ꯗꯨꯀꯥꯟꯒꯤ ꯂꯧꯕꯅꯤꯅꯀꯣ ꯑꯦ ꯕꯦꯛ ꯑꯃꯃꯨꯛ ꯆꯪꯒꯗ꯭ꯔꯅꯦ
ꯍꯣꯏ ꯆꯪꯒꯅꯤ ꯕꯦꯛ ꯑꯃ ꯑꯗꯨꯝ ꯍꯨꯜꯂꯦ ꯑꯩꯈꯣꯏꯗꯤ
ꯎꯝ ꯌꯥꯝ ꯆꯪꯉꯤꯀꯣ
ꯎꯝ ꯑꯩꯈꯣꯏ ꯇꯝꯄꯥꯛꯀꯤ ꯂꯧꯗꯤ ꯁꯨꯃꯥꯏ ꯇꯧꯗ꯭ꯔꯗꯤ ꯐꯧꯗꯣ ꯐꯠꯇꯦꯕ
ꯍꯥꯔ ꯌꯥꯝꯃꯜꯂꯁꯨ ꯐꯠꯇꯦꯅꯦ
ꯌꯥꯗꯦ ꯑꯩꯈꯣꯏꯗꯤ ꯑꯗꯨꯝ ꯇꯧꯕꯅꯦ
ꯑꯩꯈꯣꯏꯅ ꯆꯥꯒꯗꯕ ꯄꯣꯠꯅꯤꯅ ꯌꯥꯝ ꯀꯟꯅ ꯍꯨꯜꯂꯨꯗ ꯍꯨꯜꯂꯁꯨ ꯈꯤꯇꯪ ꯍꯨꯜꯂꯣ
ꯌꯥꯔꯣꯏꯌꯦ ꯐꯧꯗꯣ
ꯎꯝ
ꯊꯣꯛꯇ꯭ꯔꯗꯤ ꯀꯃꯥꯏꯅ ꯇꯧꯅꯤ ꯈꯤꯇꯪ ꯍꯨꯜꯂꯒ
ꯊꯣꯛꯀꯅꯤ ꯍꯦ ꯀꯩꯗꯧ ꯊꯣꯛꯑꯣꯏꯗꯣꯏꯅꯣ
ꯑꯁ ꯅꯪ ꯈꯪꯗꯕꯩꯅꯤ ꯆꯤꯡꯒꯤ ꯂꯧꯒ ꯆꯞ ꯃꯥꯟꯅꯗꯦꯕ ꯁꯤꯗꯗꯤ ꯈꯪꯕ꯭ꯔꯥ
ꯏꯁꯤꯡ ꯑꯗꯨꯝ ꯂꯩꯕꯅꯦ ꯏꯁꯤꯡ ꯐꯪꯕ ꯅꯠꯇ꯭ꯔꯣ ꯑꯗꯨꯝ
ꯐꯪꯉꯁꯨ ꯍꯥꯟꯅꯗꯒꯤ ꯁꯨꯃꯥꯏꯅ ꯇꯧꯔꯛꯄꯅꯦ ꯍꯥꯔ ꯊꯝꯗꯕ ꯂꯧꯗꯣꯏ ꯌꯥꯝꯗꯕ ꯂꯧꯗꯣ ꯐꯠꯇꯕꯅꯦ ꯃꯥꯒꯤ ꯀꯔꯤ ꯍꯥꯏꯁꯤꯔꯥ
ꯐꯅꯦ ꯑꯗꯨ ꯑꯣꯏꯁꯨ ꯍꯥꯔ ꯌꯥꯝꯅ ꯍꯣꯟꯕꯁꯦ ꯐꯠꯇꯦ ꯍꯥꯏꯕ ꯋꯥꯅꯤꯗ
ꯑ ꯆꯨꯝꯃꯦ ꯑꯗꯨ ꯑꯣꯏꯔꯁꯨ
ꯍꯥꯔ ꯍꯔ ꯍꯣꯏ
ꯃꯣꯏꯗꯣ ꯀꯩꯅꯣ ꯇꯧꯈꯦ ꯍꯥꯟꯅꯗꯤ ꯍꯥꯔ ꯁꯨꯞꯊꯝ ꯊꯝꯗꯦꯕ ꯃꯣꯏꯗꯣ ꯑꯗꯨꯒ ꯃꯣꯏꯒꯤ ꯂꯧꯗꯣ ꯐꯠꯇꯕꯒꯤ ꯃꯤꯒ ꯑꯇꯣꯞꯄꯒ ꯃꯥꯟꯅꯗꯕꯗꯒꯤ꯫ ꯍꯥꯔ ꯑꯃꯨꯛ ꯍꯥꯞꯂꯛꯄꯅꯦꯕ ꯑꯗꯨꯗꯒꯤ ꯐꯧ ꯌꯥꯝ ꯂꯧꯈꯤꯕꯅꯦ ꯃꯣꯏꯁꯨ꯫
ꯎꯝ꯫
ꯈꯪꯗꯔꯦ ꯍꯥꯔꯒꯤ ꯄꯣꯠ ꯉꯥꯛꯇꯅꯦ ꯆꯥꯔꯤꯁꯦ ꯑꯗꯨꯗꯤ꯫
ꯑꯗꯨꯅꯦ ꯍꯣꯏ꯫ ꯎꯄꯥꯏ ꯂꯩꯇꯦ
ꯌꯥꯏ ꯑꯩꯅ ꯈꯟꯕ ꯑꯩ ꯑꯩꯅ ꯈꯟꯕꯅ ꯏꯁꯤꯡꯒꯨꯝꯕ꯫
ꯇꯦ ꯑꯗꯨꯒꯤꯅꯤ꯫
ꯏꯁꯤꯡꯗꯣ ꯑꯗꯨꯝ ꯊꯥ ꯐꯪꯉꯗꯤ ꯌꯥꯝ ꯀꯟꯅ ꯍꯣꯟꯗ꯭ꯔꯁꯨ ꯌꯥꯒꯗ꯭ꯔꯥ ꯈꯜꯂꯤ ꯑꯩꯅ꯫
ꯌꯥꯔꯣꯏ ꯌꯥꯔꯣꯏ꯫
ꯎꯝ ꯇꯦꯛ ꯑꯃ ꯍꯨꯟꯕ ꯏꯁ꯫ ꯐꯔꯦꯅꯦ ꯏꯃꯩ ꯃꯩ ꯇꯥꯔꯦꯅꯦ꯫
ꯍꯨꯝ꯫ ꯀꯩꯁꯨ ꯀꯥꯏꯗꯦ꯫ ꯐꯧꯕꯨ ꯆꯥꯅꯤꯡꯉꯥꯏ ꯂꯩꯗꯤ ꯂꯣꯏꯗꯦ ꯅꯠꯇ꯭ꯔꯣ꯫ ꯍꯔ ꯆꯥꯏꯗꯕꯤꯗ꯫ ꯎꯝ ꯕꯦꯒ ꯀꯨꯟꯊ꯭ꯔꯥ ꯂꯧꯔꯁꯤ ꯍꯥꯏꯔꯁꯤꯅꯦ꯫ ꯑꯗꯨꯒ ꯐꯧ ꯆꯥꯏ꯫ ꯍꯥꯔ ꯆꯥꯏꯕ ꯃꯇꯨꯡꯗꯗꯤ ꯅꯤꯐꯨꯒꯨꯝꯕ ꯂꯧꯔꯗꯤ ꯐꯠꯇ꯭ꯔꯣ꯫ ꯕꯦꯛ ꯑꯃ ꯑꯅꯤ ꯊꯣꯛꯄ ꯍꯥꯏꯕꯁꯤꯗꯤ ꯌꯥꯝ ꯀꯥꯟꯅꯕꯅꯦ꫰꫰
ꯎꯝ ꯍꯅꯦ ꯍꯥꯔꯣ꯫ ꯍꯥꯔ ꯍꯣꯟꯕꯗꯤ ꯑꯗꯨꯝ ꯐꯕ ꯇꯥꯕꯅꯦ ꯑꯗꯨ ꯑꯣꯏꯔꯁꯨ ꯐꯠꯇꯦ ꯍꯥꯏꯕꯅꯤꯗ꯫
ꯎꯝ ꯐꯠꯇ꯭ꯔꯁꯨ ꯑꯗꯨꯝ ꯆꯠꯅꯔꯛꯄꯅꯤꯅ ꯑꯩꯈꯣꯏꯗ ꯄꯥꯛꯇꯗꯤ ꯎꯄꯥꯏ ꯂꯩꯇꯦ ꯍꯥꯔ ꯍꯣꯟꯗ꯭ꯔꯗꯤ ꯂꯧ ꯐꯠꯇꯦꯕ꯫ ꯉꯥꯡꯁꯛ ꯉꯥꯡꯉꯥꯒꯀꯣ꯫
ꯏꯁꯤꯡꯕꯨꯗꯤ ꯑꯗꯨꯝ ꯐꯪꯒꯗꯧꯔꯕ ꯅꯠꯇ꯭ꯔꯣ꯫
ꯅꯣꯡ ꯅꯣꯡꯒꯤ ꯃꯇꯨꯡ ꯏꯜꯂꯦ ꯑꯗꯨꯗꯤ ꯅꯣꯡ ꯆꯨꯔꯗꯤ ꯏꯁꯤꯡ ꯐꯪꯉꯦ ꯅꯣꯡꯆꯨꯔꯗꯤ ꯏꯁꯤꯡ ꯐꯪꯗ꯭ꯔꯦ꯫
ꯅꯣꯏ ꯑꯥ ꯂꯧ ꯃꯊꯛꯇꯒꯤ ꯂꯣꯛ ꯀꯩ ꯍꯥꯏꯁꯤꯔ ꯏꯁꯤꯡ ꯆꯦꯟꯗꯐꯝ ꯂꯩꯇꯕ꯭ꯔꯣ꯫
ꯅꯣꯡ ꯆꯨꯗ꯭ꯔꯗꯤ ꯎꯄꯥꯏ ꯂꯩꯇꯦ ꯆꯦꯟꯗꯦ꯫
ꯅꯠꯇꯦꯗ꯫
ꯑꯗꯨꯒꯤꯅꯦ ꯑꯩꯈꯣꯏ ꯂꯧ ꯃꯊꯛꯁꯤꯡꯗꯣ ꯍꯧꯖꯤꯛꯐꯥꯎ ꯐꯧ ꯍꯨꯟꯗ꯭ꯔꯤꯁꯦ ꯏꯁꯤꯡ ꯋꯥꯅ ꯐꯪꯕꯒꯤꯀꯣ꯫
ꯑꯩꯈꯣꯏꯔꯣꯝꯗ ꯐ ꯑꯩꯈꯣꯏꯔꯣꯝꯗ ꯐꯕ ꯍꯥꯏꯔꯒꯀꯣ ꯇꯨꯔꯦꯟꯒꯤ ꯏꯁꯤꯡꯗꯨ ꯑꯗꯨꯝ ꯂꯧꯕ ꯌꯥꯏꯌꯦꯕ꯫ ꯑꯩꯈꯣꯏ ꯑꯩꯈꯣꯏ ꯑꯩꯈꯣꯏ ꯂꯧꯗꯣ꯫
ꯎꯝ꯫
ꯃꯤ ꯃꯤ ꯎꯅꯤꯡꯕꯅꯦ ꯃꯤ ꯎꯅꯤꯡꯕ ꯃꯤ ꯌꯥꯝꯕꯅꯦ ꯑꯩꯈꯣꯏꯅ ꯑꯥ ꯃꯤ ꯃꯤ ꯑꯇꯣꯞꯄꯗ ꯀꯩ ꯍꯥꯏꯁꯤꯔꯥ ꯑꯩꯈꯣꯏꯒꯤ ꯃꯤ ꯍꯥꯏꯇꯥꯔꯦꯀꯣ꯫ ꯑꯩꯈꯣꯏꯒꯤ ꯏꯃꯨꯡ ꯏꯃꯨꯡ ꯃꯅꯨꯡꯒꯤ ꯃꯤ ꯈꯥꯇꯪ ꯁꯟꯗꯣꯛꯄꯅꯦꯕ꯫
ꯑꯣ ꯑꯣ꯫
ꯀꯩꯒꯤꯅꯣ ꯍꯥꯏꯔꯀꯥꯟꯗ ꯅꯣꯡ ꯆꯨꯒꯦꯔꯥ ꯁꯨꯔꯣꯏꯒꯦꯔꯥ ꯑꯗꯨꯗꯤ ꯂꯧ ꯅ ꯀꯔꯤ ꯏꯁꯤꯡ ꯆꯦꯟꯅꯐꯝ ꯅꯂꯥꯗꯣ꯫ ꯐꯖꯅ ꯁꯦꯝꯃꯗꯤ ꯇꯨꯔꯦꯟꯗꯒꯤꯅꯦ ꯑꯗꯨꯝ ꯏꯁꯤꯡ ꯐꯪꯕꯅꯦꯕꯀꯣ꯫ ꯑꯗꯨꯅ ꯅꯣꯡ ꯑꯗꯨꯗ ꯉꯥꯏꯗꯦꯕ
ꯎꯝ ꯌꯥꯝ ꯐꯩꯅꯦ
ꯇꯨꯔꯦꯟꯗꯒꯤ ꯑꯗꯨꯝ ꯂꯧꯕꯅꯤꯅ ꯃꯤ ꯑ ꯎꯍꯤꯡꯕ ꯃꯤ ꯌꯥꯝꯕꯅꯤ ꯁꯨꯅꯤꯡꯕ ꯍꯥꯏꯇꯥꯔꯦꯀꯣ
ꯎꯝ
ꯀꯩꯅꯣꯗꯣ ꯏꯃꯥꯟꯅꯕ ꯑꯃ ꯂꯩꯕꯗꯣ ꯖꯤꯗ